ꯇꯔꯔꯕ
ꯇꯥꯔꯦ ꯇꯥꯔꯦ
ꯑꯣ ꯃꯥꯗꯣ ꯆꯥ ꯀꯗꯪ ꯊꯛꯅꯤꯡꯉꯦ ꯍꯥꯏꯕ ꯑꯗꯨꯗ ꯑꯩ ꯂꯣꯟꯕꯤꯔꯝꯃꯣꯅ ꯂꯣꯜꯂꯒ
ꯄꯥꯏꯣꯏꯔꯦ ꯅꯣꯏ ꯀꯩꯅꯣ ꯆꯥꯅꯕ ꯎ ꯍꯥꯏꯅ ꯎꯃꯥꯎ ꯊꯥꯛꯑꯣ ꯌꯥ ꯎꯝ ꯎꯝ ꯦ
ꯅ ꯑꯣꯔ ꯅꯨꯡꯉꯥꯏ ꯐꯥꯗꯔꯅꯦ
ꯑꯩꯗꯤ ꯂꯥꯏ ꯍꯔꯥꯎꯕꯁꯦ ꯑꯗꯨꯝ ꯄꯌꯦꯡ ꯌꯦꯡꯉꯤ ꯍꯣꯏ ꯋꯥꯔꯤꯅꯤ ꯃꯅꯨꯡꯒꯤ ꯑꯣꯏꯕ ꯋꯥꯔꯤ ꯍꯥꯥ
ꯎꯝ ꯍꯂꯣ ꯃ ꯄꯆꯥꯥꯁꯤ ꯂꯥꯛ ꯍꯧꯔꯝꯃꯤꯕ
ꯏꯁꯁ ꯑꯁꯪꯕ꯭ꯔꯣ
ꯑ ꯑꯩꯅ ꯃꯣꯔꯣꯛꯠꯇꯨ ꯐꯪꯉꯕ ꯑꯩꯅ ꯃꯉꯥꯡꯗ ꯍꯪꯕꯤꯕ ꯍꯥꯏꯩꯅ ꯏꯆ ꯋꯥ ꯁꯅꯥꯔꯤ ꯅ ꯆꯥꯔꯣꯏ ꯆꯥꯅꯤꯡꯗꯦ ꯍꯥꯏꯕ ꯑ ꯋꯥ ꯀꯣꯟꯅ ꯊꯥꯁꯤꯜꯂꯤ ꯊꯥꯁꯦ ꯍꯥꯏꯖꯦ ꯍꯉꯕ ꯑꯗꯨꯅ ꯍꯅ ꯐꯥꯁꯦꯅ ꯐꯥꯖꯤꯜꯂ ꯊꯝꯃꯦꯕ ꯋꯥꯈꯜꯁꯦ ꯈꯪꯉꯕ ꯇꯥꯕ꯭ꯔꯥ ꯂ ꯍꯔꯥꯎ ꯃꯅꯨꯡꯗꯥꯏ ꯅꯨꯃꯤꯠꯇꯅ ꯊꯥꯁꯤ ꯍꯥꯏꯔꯛ ꯆꯀꯗꯣꯏꯅꯦꯕ ꯁꯛꯄꯗ ꯈꯪꯕ꯭ꯔꯥ ꯑꯗꯨ ꯀꯩꯒꯤꯅꯣ ꯁꯥ ꯑꯣꯟꯅ ꯕ ꯌꯥꯗꯦ ꯍꯥꯏꯁꯦꯅ ꯍꯥꯕ ꯑ ꯁꯥꯟꯅ ꯅꯨꯡ ꯉꯁꯥꯏ ꯍꯥꯏ ꯗꯣ ꯀꯣꯟꯅ ꯐꯥꯁꯦ ꯂꯤꯐꯥꯥꯁꯦ ꯍꯥꯏꯗꯤ ꯅꯨꯄꯥ ꯅꯨꯄꯤꯗꯣ ꯍꯧ ꯤꯟꯒꯤꯅꯨ ꯐꯥꯖꯤꯜꯂ ꯊꯝꯃꯤꯅꯦ ꯍꯥꯏ ꯕ ꯑꯗꯨꯒ ꯊꯥꯁꯦ ꯍꯥꯏꯔꯩꯗꯣꯅꯔꯣꯏ ꯥꯔ ꯁꯦ ꯍꯥꯏꯗꯣ ꯍꯛꯇꯤꯟꯅꯔꯣ ꯆꯗꯥꯅꯗ ꯁꯟꯇꯣꯛꯑꯣ ꯍꯥꯏꯅꯤ ꯂ ꯍꯔꯥꯎꯔꯤꯁꯦ ꯇꯥꯏꯕꯪ ꯍꯥꯏꯗꯤ ꯍꯣꯏ ꯈꯨꯟꯗꯨꯗ ꯆꯥꯗꯥ ꯗꯥ ꯁꯟꯇꯣꯛꯅꯕ ꯍꯔꯥꯎꯔꯤꯅꯦ ꯍꯥꯏꯕ ꯑꯉꯥꯡ ꯃꯁꯤꯡ ꯌꯥꯝꯖꯟꯅꯕ ꯈꯨꯟꯖꯥꯎ ꯂꯩꯆꯥꯎꯅꯕ ꯑ ꯑꯪ ꯈꯨꯟꯖꯥꯎ ꯂꯩꯆꯥꯎꯅꯕ ꯑꯗꯩꯗꯤ ꯅꯍꯥꯟ ꯅꯨꯡꯁꯥꯅ ꯍꯥꯏꯕ꯭ꯔꯥ ꯍꯦꯛ ꯍꯧꯕꯗꯒꯤꯅ ꯂꯥꯏꯔꯨ ꯌꯧ ꯗ꯭ꯔꯤꯕꯣꯛꯁꯦ ꯁꯥꯟꯅꯔꯤꯕ ꯄꯣꯠꯁꯦ ꯏꯅꯣꯠ ꯄꯤꯅꯔꯤꯅꯦ ꯍꯥꯏꯕ ꯃꯗ ꯍꯥꯏꯗꯤ ꯏꯔꯥꯡ ꯀꯥꯟꯅꯔꯤꯅꯦ ꯍꯥꯏꯕ ꯑꯗꯩꯗꯤ ꯂꯥꯏꯔꫭꯏ ꯅꯨꯃꯤꯠꯇ ꯇꯧꯔꯣ ꯑꯪ ꯅꯨꯄꯥ ꯄꯤ ꯏꯔꯥꯡ ꯁꯥꯒꯠꯅꯔꯤꯅꯤ ꯍꯥꯏꯕ ꯈꯪꯕ ꯏꯔꯥꯡ ꯄꯨꯅꯍꯜꯂꯤꯅꯤ ꯍꯥꯏꯕ ꯑꯗꯨꯒ
ꯑꯗꯨꯒꯤ ꯋꯥꯈꯜꯂꯣꯟꯗꯨꯕꯨ ꯔꯕꯤꯅꯥ ꯑꯗꯨꯏ ꯋꯥꯈꯜꯂꯣꯟꯗꯨꯕꯨ ꯍꯧꯖꯤꯛꯀꯥꯟ ꯑꯉꯥꯡ ꯅꯥꯔꯣꯟꯁꯤꯡ
ꯀꯥꯌꯤꯝ ꯈꯪ ꯉꯝꯃꫭꯏ ꯑꯗꯨꯅ ꯂꯥꯏꯔꫭꯏ ꯑꯗꯒꯤꯗꯤ ꯅꯣꯏꯖꯨ ꯁꯟꯗꯣꯛꯆꯔꯣ ꯂꯥꯏꯅ ꯆꯥꯜꯂꯕꯅꯤ ꯆꯗꯥꯅꯟꯗ ꯅꯨꯡꯉꯥꯏꯅ ꯌꯨꯝ ꯃꯔꯥ ꯁꯦꯠꯅ ꯄꯥꯟꯖꯔꯣ ꯆꯗꯥꯅꯟꯗꯥ ꯇꯥꯔꯒ ꯈꯨꯟꯖꯥꯎ ꯂꯩꯆꯥꯎꯅ ꯈꯨꯟꯁꯤꯕꯨ ꯍꯤꯡꯍꯧꯔꯣꯅ ꯄꯤꯔꯤꯅꯦ ꯍꯥꯏꯕ ꯂꯥꯏꯅ ꯈꯪꯉꯕ ꯍꯥꯏꯗꯤ ꯁꯖꯠꯂꯒ ꯑꯉꯥꯡ ꯄꯣꯛꯅꯤꯡꯉꯥꯏꯒꯤꯅꯦꯕ ꯑꯗꯣ ꯑꯗꯨꯗꯤ ꯑꯣꯏ ꯂꯩꯔꯝꯃꯦ ꯑꯗꯨꯒ ꯑꯃꯨꯛ ꯑꯩꯈꯣꯏꯒꯤ ꯌꯦꯛ ꯁꯂꯥꯏ ꯂꯧꯅꯔꯗꯤ ꯂꯥꯏ ꯄꯨꯕ ꯐꯠꯇꯦꯅ ꯍꯥꯏꯗ꯭ꯔꯣ ꯈꯪꯉꯕ ꯑꯗ ꯑꯩꯅ ꯍꯪꯕꯗ ꯌꯥꯝ ꯂꯨꯕ ꯄꯣꯠ ꯇꯤ ꯅꯠ ꯇꯦꯕꯀꯣ ꯈꯪꯉꯕ ꯑꯩꯈꯣꯏꯒꯤ ꯁꯣꯁꯦꯜ ꯁꯣꯁꯦꯜ ꯀꯩꯅꯣꯁꯦ ꯁꯣꯁꯦꯜ ꯀꯟꯇ꯭ꯔꯣꯜ ꯇꯧꯕ ꯍꯥꯏꯇꯥꯔꯦꯅꯦ ꯌꯦꯛ ꯂꯧꯅꯕ ꯍꯥꯏꯁꯤꯗꯕꯨ ꯑꯩꯈꯣꯏꯒꯤ ꯀꯩꯅꯣꯁꯦ ꯇꯧꯋꯤꯗꯅ ꯎ ꯃꯆꯥꯗ ꯂꯤꯛꯏꯗꯅ ꯌꯦꯛ ꯃꯁꯦꯟꯁꯤꯗꯤ ꯂꯤꯛꯏ ꯑꯪ ꯑ ꯄꯣꯛꯑꯁꯨ ꯁꯣꯏꯅꯥꯏꯕ ꯄꯣꯛꯀꯜꯂꯤꯗꯅ ꯈꯪꯉꯕ ꯑꯗꯨꯒꯤ ꯑꯗꯨꯗꯤ ꯂꯥꯏ ꯍꯔꯥꯎꯕ ꯃꯤꯇꯩꯒꯤ ꯑꯁꯨꯛ ꯆꯥꯎꯔ ꯀꯨꯝꯍꯩ ꯂꯥꯏ ꯍꯔꯥꯎꯕ ꯍꯥꯏꯔꯤꯁꯤꯗ ꯑꯗꯨꯝ ꯑꯗꯨꯃꯥꯏꯅ ꯄꯨꯕ ꯌꯥꯗꯦ ꯌꯦꯛ ꯂꯧꯅꯔꯗꯤ ꯀꯧꯕꯥ ꯌꯥ ꯗꯦꯅ ꯑꯀꯤꯕ ꯑꯃ ꯊꯝꯃꯗꯤ ꯍꯥꯏꯗꯤ ꯃꯌꯥꯝꯗ ꯑꯗꯨꯃꯥꯏꯅ ꯀꯤꯍꯜꯂꯗꯤ ꯌꯦꯛ ꯃꯁꯦꯟꯁꯦ ꯂꯧꯅꯗꯦꯗꯅ ꯃꯥꯒꯤ ꯆꯗꯥꯅꯨꯗꯧ ꯎꯕ ꯌꯥꯗꯦ ꯍꯥꯏ ꯍꯥꯏꯖꯦ ꯌꯦꯛ ꯂꯧꯅꯈ꯭ꯔꯒ ꯑꯩꯒꯤ ꯏꯆꯥꯗꯨꯁꯨ ꯋꯥꯍꯧꯔꯅꯤꯀꯣ ꯍꯌꯦꯡꯕꯣ ꯑꯩꯗ ꯅꯠꯇꯦ ꯏꯆꯥꯁꯨ ꯄꯨꯕ ꯌꯥꯔꯣꯏꯀꯣ ꯑꯗꯨꯃꯥꯏꯅ ꯑꯩꯈꯣꯏꯒꯤ ꯆꯠꯅ ꯊꯥꯖꯅꯕꯤꯗ ꯊꯝꯃꯒ ꯑꯩꯈꯣꯏꯒꯤ ꯁꯣꯁꯦꯜ ꯃꯥꯏꯟꯗꯦꯠꯁꯦ ꯍꯥꯏꯗꯤ ꯑꯩꯈꯣꯏꯒꯤ ꯁꯣ ꯁꯣ ꯭ꯔꯣꯜ ꯑꯣꯏꯅ ꯊꯝꯕꯗꯣ ꯂꯦꯛꯁꯤ ꯂꯧꯅꯗꯅꯕꯒꯤꯗꯃꯛꯛꯇ ꯑꯗꯨꯃꯥꯏꯅ ꯑꯩꯈꯣꯏ ꯃꯤꯇꯩꯒꯤ ꯆꯠꯅꯕꯤꯗ ꯑꯗꯨꯃꯥꯏꯅ ꯊꯝꯃꯝꯕꯅꯦ
ꯑꯃꯣꯟꯣ ꯗꯤ ꯅꯥꯀꯜ ꯄ꯭ꯔꯗꯔꯊ ꯈꯟꯕ ꯍꯥꯏꯇꯥꯔꯦꯅꯦ ꯑꯥ
ꯈꯟꯕꯤꯕ ꯍꯥꯏꯗꯤ ꯐꯠꯇꯕꯒꯤ ꯃꯁꯦꯟ ꯂꯧꯅꯕ ꯌꯥꯏ ꯍꯥꯏꯗꯤ ꯄꯨꯂꯥꯎ ꯂꯧꯔꯅꯤ ꯑꯩꯈꯣꯏ ꯃꯤꯇꯩ ꯃꯆꯤꯟꯁꯦ ꯆꯗꯥꯅꯗ ꯃꯨꯁꯜꯂꯥꯅꯤ ꯑꯗꯨ ꯀꯣꯅꯗꯤ ꯌꯦꯁꯦꯄꯨꯡꯉ ꯣꯅ ꯍꯥꯏꯒ ꯃꯆꯥ ꯄꯣꯛꯇ꯭ꯔꯦ ꯈꯜꯂꯣ ꯁꯣꯏꯅꯅꯥꯏꯔꯦ ꯈꯜꯂꯣ ꯃꯤꯇꯩꯁꯦ ꯃꯨꯠꯄ ꯌꯥꯕꯒꯤ ꯐꯤꯕꯝ ꯂꯥꯛꯇ꯭ꯔꯣ ꯈꯪꯉꯕ ꯑꯗꯨꯗꯣ ꯊꯣꯛꯇꯅꯒꯤ ꯊꯣꯛꯇꯅꯕ ꯎꯝ ꯑꯇꯩꯗꯨꯁꯨ ꯁꯥꯏꯟꯇꯤꯐꯤꯛꯇꯁꯨ ꯂꯧꯅꯗ꯭ꯔꯤꯗꯨꯗꯤ ꯃꯣꯏ ꯌꯦꯛ ꯃꯁꯦꯟ ꯃꯥꯟꯅꯕ ꯏ ꯒ꯭ꯔꯨꯞ ꯀꯩꯅꯣ ꯀꯕ ꯃꯣꯏꯒꯤ ꯀꯩꯅꯣꯗꯁꯨ ꯁꯥꯔꯇꯤꯐꯤꯀꯦꯠ ꯄ꯭ꯔꯨꯞꯇꯁꯨ ꯌꯦꯛꯁꯦ ꯀꯩꯅꯣꯝꯗ ꯄꯨꯊꯣꯛꯄꯅꯦꯕ ꯑꯗꯨꯁꯨ ꯃꯣꯏꯁꯨ ꯃꯆꯥ ꯗꯥꯔ ꯄꯣꯛꯇꯦꯅ ꯑꯗꯨꯝ ꯀꯣꯛ ꯇꯧꯅꯈ꯭ꯔꯗꯨꯗꯤ ꯁꯤꯦ
ꯑꯩꯈꯣꯏꯗꯤ ꯎꯝ ꯎ ꯍꯟꯖꯟꯕ꯭ꯔꯥ ꯑꯗꯨ ꯍꯟꯖꯤꯟ ꯃꯥꯒꯥ ꯌꯥꯝ ꯂꯩꯅꯕꯗꯣ
ꯎꯝ ꯑꯗ ꯌꯥꯝ ꯐꯖꯔꯃꯤꯗ ꯑꯩꯈꯣꯏ ꯃꯤꯇꯩꯩꯒꯤ ꯏꯄꯥ ꯏꯄꯨꯅ ꯊꯝꯕꯤꯔꯝꯕ ꯄꯣꯠꯁꯦ ꯑꯩꯈꯣꯏꯅꯕꯨ ꯏ ꯊ ꯅꯨꯅꯨꯡꯉ ꯍꯥꯏꯥꯏꯅꯔ ꯇ ꯊꯟꯗꯕꯩ ꯋꯥꯅꯦꯕ ꯑꯗꯣ ꯁꯨꯃꯥꯏꯅ ꯌꯥꯎꯋꯦ ꯂꯥꯏ ꯄꯨꯕꯗ ꯅꯨꯄꯤ ꯈꯨꯗꯤꯡꯃꯛꯅ ꯈꯥꯎ ꯇꯥꯏꯕ ꯐꯅꯦꯛ ꯁꯦꯠꯀꯗꯕꯅꯤꯅ ꯍꯥꯏꯔꯝꯃꯦ ꯥꯏꯗꯨꯗꯤ ꯐꯠꯇꯦꯅ ꯑꯗꯨꯅ ꯀꯩꯒꯤꯅꯣ ꯍꯪꯕꯗ ꯑꯩꯈꯣꯏꯒꯤ ꯍꯥꯎ ꯇꯥꯏꯒꯣ ꯁꯤꯕ ꯐꯁꯤꯗꯤ ꯐꯅꯦꯛꯁꯤ ꯆꯦꯠꯂꯤꯗꯅ ꯆꯦꯠꯇ꯭ꯔꯣ ꯇꯥꯏꯗꯕꯅ ꯖꯤ ꯖꯤ ꯅꯅꯥꯟꯗꯗ꯭ꯔꯣ ꯑꯃꯔꯣꯝꯗ ꯑꯥ ꯑꯗꯨꯗꯨꯅ ꯑꯩꯈꯣꯏꯒꯤ ꯂꯥꯏꯒꯤ ꯊꯕꯛ ꯇꯧꯐꯝ ꯇꯧꯕꯁꯤꯗꯗꯤ ꯆꯦꯛꯁꯤꯟ ꯈꯣꯏꯁꯤꯟꯅ ꯄꯨꯒꯗꯕꯅꯤꯗꯅ ꯐꯅꯦꯛ ꯀꯩꯀꯥꯅꯟꯗꯕ ꯁꯦꯝꯕ ꯌꯥꯗꯦꯗꯅ ꯑꯗꯨꯗꯨꯅ ꯐꯅꯛꯇꯣꯆꯦꯠꯄ ꯁꯦꯠꯅꯕꯒꯤ ꯊꯝꯕꯤꯔꯝꯕ ꯑꯪ ꯃꯌꯥꯝ ꯇꯤꯜꯂꯛꯀꯗꯣꯏꯅꯦ ꯑꯪ ꯑꯪ ꯅꯨꯄꯤ ꯅꯨꯄꯤ ꯑꯣꯏꯕ ꯄꯣꯠꯁꯦ ꯅꯨꯄꯤ ꯑꯣꯏꯕꯤꯁꯦ ꯐꯤ ꯐꯤ ꯆꯦꯛꯁꯤꯟꯅꯕ ꯍꯥꯏꯔꯝꯕꯅꯦ ꯑꯗꯨꯒ ꯑꯃꯨꯛ ꯁꯨꯃꯥꯏ ꯍꯥꯏꯌꯦꯕ ꯐꯤ ꯇꯨꯗꯕ ꯍꯥꯏꯗꯤ ꯐꯅꯦꯛ ꯈꯥꯎ ꯇꯥꯏꯗꯕꯁꯦ ꯈꯪꯉꯕ ꯀꯩꯅꯣꯃ ꯀꯩꯅꯥ ꯑꯣꯏꯔꯣ ꯑꯃ ꯑꯣꯏꯔꯣ ꯑ ꯑ ꯀꯩꯅꯣꯅ ꯁꯦꯠꯄꯁꯦ ꯐꯠꯇꯦ ꯍꯥꯏꯅꯕꯅꯦꯕ ꯈꯥꯎ ꯇ ꯑ ꯃꯧꯅ ꯁꯦꯠꯇꯕꯁꯦ ꯐꯠꯇꯦ ꯍꯥꯏꯅꯕꯅꯦ ꯑꯗꯨ ꯀꯩꯒꯤꯅꯣ ꯈꯪꯕ ꯐꯅꯦꯛ ꯈꯥꯎ ꯇꯔꯗ ꯐꯅꯦꯛꯁꯦ ꯐꯤꯖꯦꯠ ꯐꯤꯒꯥꯏ ꯑꯣꯏꯅ ꯎꯕꯗꯣ ꯐꯅꯦꯛ ꯑꯣꯏꯅ ꯃꯄꯨꯡ ꯐꯥꯕ ꯐꯤ ꯑꯣꯏꯅ ꯎꯗꯕꯗꯣ ꯑꯗꯨꯅꯤ ꯁꯤꯅꯤ ꯐꯅꯦꯛ ꯑꯣꯏꯅ ꯆꯤꯡꯗꯕꯗꯣ ꯑꯗꯨꯗꯤ ꯐꯠꯇꯦ ꯍꯥꯏꯅꯦꯅ ꯍꯥꯏꯔꯝꯃꯦꯕ ꯁꯥꯔ ꯔꯣꯃꯦꯁꯅ ꯑꯩꯅ ꯍꯪꯕꯗ ꯗ ꯉꯔꯥꯡ ꯆꯠꯂ ꯍꯪꯉꯨꯏꯕꯀꯣ ꯑꯗꯨꯗ ꯑꯩꯈꯣꯏꯅ ꯍꯔꯥꯎꯕꯁꯦ ꯌꯥꯝ ꯐꯖꯕꯗꯣ ꯍꯥꯏꯗꯤ ꯂꯩꯗꯅ
ꯑ ꯃꯤꯅꯗꯤ ꯃꯥꯏꯕ ꯃꯥꯏꯕꯤ ꯖꯒꯣꯏ ꯄꯪꯁꯥ ꯁꯥꯔꯒ ꯒ ꯇ ꯑꯂꯥꯡ ꯂꯥꯡꯉꯥ ꯗꯣꯟ ꯊꯤꯜꯂ ꯄꯪꯅꯨꯡ ꯅꯨꯡꯉꯥꯏꯕꯒꯤ ꯋꯥꯔꯤꯗ ꯑꯗꯨꯝ ꯄꯨꯈ꯭ꯔꯦꯕ
ꯎꯝ ꯁꯝ ꯅꯠꯇꯦꯕ ꯑꯩꯈꯣꯏ ꯎꯝ ꯑꯩꯈꯣꯏꯒꯤ ꯌꯨꯝꯕ ꯕꯥꯟ ꯂꯣꯟ ꯇꯥꯛꯄꯤꯔꯤꯅꯦꯕ ꯏꯆꯦ ꯂꯥꯏ ꯍꯔꯥꯎꯕꯗꯀꯣ ꯅꯣꯡꯃꯒꯤ ꯊꯧꯔꯝ ꯄꯔꯦꯡꯁꯦ ꯁꯤꯁꯤꯗ ꯑꯉꯥꯡꯁꯨ ꯄꯣꯛꯇꯩꯅꯦ ꯈꯪꯕꯥ ꯌꯨꯝꯁꯨ ꯁꯥꯗꯣꯏꯅꯦꯕ ꯁꯤꯒꯤ ꯄ꯭ꯔꯣꯁꯦꯁꯁꯦ ꯐꯖꯟꯅ ꯇꯧꯈ꯭ꯔꯖꯥꯠꯅꯦꯍꯦꯛ ꯏꯆꯦ ꯏꯁꯩ ꯁꯛꯑ ꯁꯛꯑꯒ
ꯑꯗꯨꯗꯨꯩꯗ ꯅꯣꯏꯅ ꯑꯩꯈꯣꯏꯅ ꯈꯪꯖꯤꯟꯕ ꯌꯥꯕꯁꯦ ꯍꯥꯏꯗꯤ ꯅꯣꯂꯦꯖ ꯑꯣꯏꯅ ꯀꯔꯝꯅ ꯈꯪꯖꯤꯟꯕ ꯌꯥ ꯒꯦ ꯁꯤꯅꯤ ꯌꯨꯝ ꯑꯉꯥꯡ ꯁꯨꯃꯥꯏꯅ ꯄꯣꯛꯀꯅꯤ ꯑꯪ ꯌꯨꯝ ꯁꯨꯃꯥꯏꯅ ꯁꯥꯅꯤ ꯌꯨꯝꯒꯤ ꯀꯥꯌꯥꯠꯀꯤ ꯁꯨꯃꯥꯏꯅ ꯁꯥꯅꯤ ꯈꯣꯠꯅꯤ ꯀꯥꯏꯅ ꯑꯗꯨꯃꯥꯏꯅ ꯂꯣꯏꯅ ꯇꯥꯛꯏꯔꯥ ꯁꯤꯅꯤ ꯂꯥꯏ ꯍꯔꯥꯎꯕꯗ ꯇꯧꯏ
ꯀꯄꯤꯄꯤꯕꯗꯣ
ꯑꯗꯣ ꯑꯉꯥꯡ ꯍꯧꯖꯤꯛꯀꯥꯟꯒꯤ ꯑꯉꯥꯡꯁꯦꯅꯦ ꯁꯤꯗꯗꯤ ꯂꯧꯁꯟ ꯉꯝꯒꯗ꯭ꯔꯥ ꯍꯥꯏꯕ ꯑꯗꯨ
ꯉꯝꯒ ꯄꯣ ꯍꯔꯥꯎꯔꯤꯅꯦ
ꯁꯤꯦ ꯑꯗꯨꯅꯦ ꯍꯥꯏꯁꯦ ꯑꯍꯟ ꯈꯔ ꯊꯥꯏꯅꯒꯤ ꯑꯩꯈꯣꯏ ꯑꯍꯟꯁꯤꯡꯗꯤ ꯑꯗꯨꯝ ꯈꯔ ꯈꯔꯗꯤ ꯍꯧꯖꯤꯛꯀ ꯑꯍꯟꯒꯤ ꯈꯔ ꯍꯧꯖꯤ ꯑꯗꯨꯝ ꯑꯍꯟ ꯑꯣꯏꯕꯁꯤꯡꯗꯤ ꯈꯔ ꯂꯧꯁꯤꯟꯕꯗꯤ ꯉꯝꯈꯤꯕꯗꯤ ꯑꯗꯣ ꯅꯧꯅ ꯏꯟꯈꯠꯂꯛꯏꯕ ꯑꯩꯈꯣꯏꯁꯦ ꯃꯆꯥ ꯍꯣꯏ ꯅꯤꯡꯊꯤꯕꯤ ꯍꯣꯏ ꯗꯅꯨꯡ ꯋꯥ
ꯁꯤꯁꯦ ꯇꯥꯛꯄꯤꯍꯧꯒꯗꯕꯅꯦꯕ ꯑꯩꯈꯣꯏꯅ ꯃꯣꯃꯣꯏꯁꯦ ꯑꯍꯟꯈꯩꯗꯤ ꯁꯤꯈ꯭ꯔꯅꯤꯀꯣ ꯋꯥꯈꯟꯈꯩꯅ ꯑꯩꯈꯣꯏꯗ ꯑꯃꯨꯛ ꯄꯤꯖꯔꯝꯃꯦ ꯑꯩꯈꯣꯏꯅ ꯑꯃꯨꯛ ꯈꯪꯍꯧꯒꯗꯕꯅꯦꯕ ꯀꯁꯦ ꯂꯥꯏ ꯍꯔꯥꯎꯕꯁꯤꯗ ꯌꯥꯎꯔꯤꯁꯦ ꯏꯆꯦ ꯌꯥ ꯑꯌꯨꯝꯕꯥꯥꯜꯣꯣꯟꯇ ꯂ ꯌꯥꯎꯔꯕꯨ ꯀꯩꯅꯩꯅꯣ
ꯎꯝꯝ ꯍꯥꯏꯗꯤ ꯍꯥꯏꯌꯦꯕ ꯍꯧꯈꯖꯤꯛ ꯊꯣꯏꯅꯗꯤ ꯐꯪꯖꯜꯂꯨꯗꯕ ꯍꯥꯏꯇꯥꯔꯦ ꯑ ꯄꯌꯦꯡ ꯄꯌꯦꯡ ꯑꯩꯈꯣꯏ ꯍꯥꯏꯔꯤꯕ ꯑꯩꯈꯣꯏ ꯏꯁꯥꯃꯛ ꯑꯩ ꯃꯨꯛꯇ ꯍꯥꯏꯗꯤ ꯑꯗꯨꯃꯥꯏꯅ ꯍꯥꯏꯔꯛꯄꯁꯨ ꯃꯗꯨꯗ ꯅꯣꯏꯅ ꯁꯥꯟꯅꯅꯤ ꯂꯥꯟꯗ ꯅꯣꯡꯃꯇ ꯑꯩ ꯌꯦꯡꯕꯨꯗꯤ ꯉꯥꯏꯍꯥꯛꯀ ꯌꯦꯡꯉꯁꯨ ꯃꯄꯨꯡ ꯐꯥꯅ ꯑꯃꯝꯐꯥꯎ ꯌꯦꯡꯕ ꯂꯣꯏ ꯌꯦꯡꯕ ꯌꯥꯎꯗ꯭ꯔꯤꯕ ꯑꯩꯁꯨ ꯁꯨꯝꯕ
ꯎꯝ ꯑꯦ ꯃꯤꯠ ꯄꯥꯜꯂꯁꯦ ꯑꯩꯈꯣꯏꯒꯤꯗ ꯀꯩꯅꯣ ꯇꯝꯃꯦ ꯊꯥ ꯇꯔꯨꯛꯁꯨ ꯐꯥꯔꯦ ꯊꯥ ꯇꯔꯥ ꯐꯥꯏꯌꯦꯦ ꯑꯉꯥꯡ ꯄꯣꯛꯑꯁꯦ ꯑꯗꯨꯒ ꯑꯉ ꯑꯣ ꯏꯅ ꯀꯩꯅꯩꯅꯣ ꯌꯥꯗ ꯃꯈꯜ ꯅꯨ ꯑꯃꯨꯛ ꯁꯥꯖꯦ ꯃꯤ ꯇ ꯑꯃꯨꯛ ꯁꯔꯁꯦꯒꯨ ꯑꯗꯨ ꯁꯥ ꯍꯧ ꯌꯨꯝ ꯁꯥꯕꯁꯨ ꯑꯃꯨꯛ ꯍꯥꯏꯗ꯭ꯔꯣ ꯣꯡꯒ ꯈꯣꯂꯤꯕꯜ ꯔꯣꯡ ꯈꯣꯠꯂꯤꯕ ꯃꯤꯑꯣꯏꯕꯒꯤ ꯆꯤꯟꯖꯥꯛ ꯈꯔꯒ ꯇꯥꯟꯕꯩ ꯃꯑꯣꯡꯅꯦꯕ ꯂꯣꯏ ꯌꯥꯎꯔꯤꯁꯦ ꯍꯕ ꯂꯥꯏꯔꯥꯎꯕꯁꯤꯗ
ꯑꯗꯨꯅꯤꯅꯦ ꯑꯗꯨ ꯑꯩꯈꯣꯏ ꯃꯤꯅ ꯑꯣꯏꯅꯃꯛ ꯃꯈꯥ ꯆꯠꯊꯍꯧꯔꯤꯁꯦ ꯀꯔꯝꯍꯥꯏꯅ ꯇꯧꯔꯤꯅꯣ ꯁꯤꯅꯤ ꯑꯩꯅ ꯍꯥꯏꯗꯤ ꯂꯥꯏ ꯍꯥꯛꯇꯛꯇꯗ ꯇꯧꯔꯝꯕ ꯄꯣꯠꯇꯣ ꯑꯩꯈꯣꯏ ꯃꯤꯠ ꯂꯥꯏ ꯍꯔꯥꯎꯔꯔꯕ ꯑꯣꯏꯅ ꯃꯤꯅꯦ ꯃꯈꯥ ꯆꯠꯊꯍꯧꯔꯤꯁꯦ
ꯑ ꯍꯥꯏꯗꯤ ꯂꯥꯏꯅ ꯇꯧꯔꯝꯕ ꯂꯥꯏꯅ ꯇꯧꯔꯝꯕ ꯁꯤꯟꯊꯥ ꯃꯌꯥꯝꯗꯣ ꯑꯗꯨꯗꯣ ꯑꯃꯨꯛ ꯈꯣꯏ ꯇꯥꯏꯕꯪ ꯃꯤꯑꯣꯏꯕꯅ ꯃꯇꯧ ꯇꯝꯃꯒ ꯈꯨꯟꯖꯥꯎ ꯂꯩꯖꯥꯎꯅꯕ ꯍꯔꯥꯎ ꯍꯧꯕ ꯍꯥꯏ ꯇꯔꯦꯅꯦ ꯂꯥꯏꯅ ꯑꯈꯣꯏꯖꯨ ꯈꯨꯟꯖꯥꯎ ꯂꯩꯆꯥꯎ ꯄꯤꯕꯤꯅꯕ ꯄꯤꯕꯤꯅꯕ ꯂꯥꯏꯖꯦ ꯍꯔꯥꯎꯕꯤ ꯕ ꯍꯥꯏꯇꯥꯔꯦ ꯑꯇꯩꯒꯤ ꯅꯠꯇꯦꯕ ꯈꯨꯟꯖꯥꯎ ꯂꯩ ꯆꯥꯎ ꯆꯗꯥ ꯅꯗꯥꯎ ꯄꯤꯅꯕꯅꯦꯕ ꯍꯝꯕ ꯑꯗꯩꯗꯤ ꯌꯥꯝ ꯐꯖꯩꯕ ꯀꯣꯈꯣꯏ ꯂꯥꯏ ꯍꯔꯥꯎ ꯕ ꯃꯇꯝꯖꯦ ꯊꯤꯡꯉꯦ ꯕꯀꯣ ꯏꯉꯦꯟ ꯊꯥꯗ ꯑꯗꯨꯗꯩꯗꯤ ꯏꯉꯦꯟ ꯊꯥꯗ ꯂꯥꯡꯕꯜ ꯊꯥꯗ ꯊꯋꯥꯟ ꯊꯥꯗ ꯂꯥꯏ ꯍꯔꯥꯎꯗꯦꯕ ꯈꯪꯕ꯭ꯔ ꯀꯩꯒꯤꯅꯣ ꯈꯪꯕꯔ꯭ ꯁꯦ ꯈꯣꯏ ꯃꯤꯇꯩꯒꯤ ꯌꯥꯝ ꯐꯖꯕꯤꯗ ꯂꯧ ꯂꯧ ꯂꯤꯡ ꯕꯥ ꯂꯧ ꯂꯣꯛꯄ ꯄꯣꯏꯅꯨꯗ ꯄꯣꯏꯅꯨꯗ ꯅꯠꯇꯦ ꯏꯉꯦꯟ ꯊꯥꯒ ꯊꯧꯋꯥꯟ ꯊꯥꯒ ꯀꯩꯅꯣꯗ ꯂꯧ ꯂꯤꯡꯕ ꯃꯇꯝꯅꯦꯕ ꯎꯝ
ꯇꯝꯗ ꯍꯔꯥꯎꯕ ꯌꯥꯗꯤꯖꯤ ꯀꯩꯒꯤꯅꯣ
ꯍꯥꯏꯗꯤ ꯂꯥꯏ ꯍꯔꯥꯎ ꯂꯥꯏ ꯍꯔꯥꯎꯕ ꯍꯥꯏꯖꯤꯗꯤ ꯂꯥꯏ ꯍꯔꯥꯎꯅꯕ ꯃꯤꯖꯦ ꯂꯣꯏ ꯍꯔꯥꯎꯔ ꯂꯩꯊꯣꯛꯈꯥꯅꯤ ꯑꯈꯣꯏꯒꯤ ꯂꯧꯗꯨ ꯂꯤꯡꯍꯧꯗꯗꯤ ꯆꯥꯅ ꯊꯛꯅꯕꯖꯦ ꯀꯥꯏꯗ ꯄꯨꯊꯣꯔꯛ ꯀꯅꯤ ꯑꯗꯨꯒꯤ ꯀꯟꯁꯦꯞꯇ ꯑꯪ ꯂꯧꯗꯣ ꯐꯖꯅ ꯃꯄꯨꯡ ꯐꯥꯅ ꯁꯦ ꯁꯦꯝꯅꯕꯒꯤꯗꯃꯛ ꯇꯥ ꯂꯥꯏꯍꯥꯔꯥꯎꯕ ꯍꯥꯏꯖꯤꯗꯤ ꯈꯨꯟꯗꯨꯒꯤ ꯃꯤꯂꯣꯏ ꯊꯣꯛ ꯊꯣꯛꯂꯍꯔꯥꯎꯗꯅꯤ ꯑꯗꯩꯗꯤ ꯂꯧꯒꯤ ꯃꯇꯝ ꯂꯣꯏꯁꯟꯒꯔꯥꯗꯤ ꯂꯥꯏꯗꯣ ꯍꯔꯥꯎ ꯌꯥꯔꯣꯏ ꯂꯧꯒꯤ ꯑꯗꯨ ꯊꯕꯛ ꯂꯣꯏ ꯆꯤꯟꯖꯟꯅ ꯂꯩꯒꯔꯥꯅꯤ
ꯃꯥꯅꯤ ꯃꯥꯅꯤ ꯑꯗꯨ ꯋꯥꯔꯨꯕꯗꯒꯤ ꯊꯣꯛꯅꯔꯛꯅꯕ ꯀꯅꯥꯝ ꯊꯧꯅꯔꯔꯛꯑꯔꯣꯏ
ꯂꯧꯒꯤ ꯑꯣꯏꯅ ꯃꯊꯥ ꯁꯥꯟꯅ ꯂꯩꯒꯔꯥꯅꯤ ꯀꯨꯏꯆꯦꯟ ꯀꯨꯏꯆꯦꯟ ꯆꯠꯟꯅꯔꯒ ꯑꯗꯨꯅ ꯐꯠꯇꯦ ꯊꯝꯕꯤꯔꯝꯃꯤꯖꯦ ꯌꯦꯡꯉꯣꯕ ꯐꯠꯇꯦ ꯍꯥꯏ ꯊꯝꯕꯤꯔꯝꯃꯤꯅꯦꯕ ꯁꯤꯒꯤ ꯀꯟꯁꯦꯞꯁꯦ ꯌꯦꯡꯉꯣꯕ ꯐꯤꯂꯣꯁꯣꯐꯤꯖꯦ ꯋꯥꯡꯗ꯭ꯔꯥꯕ ꯃꯤꯇꯩꯩꯖꯦ
ꯑ ꯋꯥꯡꯉꯤꯍꯦ ꯌꯥꯝ ꯐꯖ ꯖꯒ꯭ꯔ ꯖꯥꯅꯤꯍꯦ ꯋꯥꯈꯜꯂꯣꯟ ꯅꯠꯇ꯭ꯔꯥ ꯍꯥꯏꯗꯤ ꯏꯅꯨꯡ ꯂꯣꯟ ꯈꯨꯅꯨꯡ ꯂꯣꯟ ꯍꯥꯏꯗꯅ ꯃꯄꯥꯟꯗꯅ ꯋꯥꯍꯩ ꯐꯖꯕꯅ ꯍꯥꯏꯔꯒ ꯅꯨꯡꯗꯅ ꯑꯩꯈꯣꯏꯒꯤ ꯃꯤꯅ ꯍꯥꯏꯕꯗꯤ ꯋꯥꯗꯗꯤ ꯂꯣꯟ ꯆꯣꯞꯇꯥꯥꯕ ꯅꯠꯇ꯭ꯔꯥ ꯋꯥꯍꯩꯗꯗꯤ ꯑꯗꯨ ꯈꯥꯏꯗꯣꯛ ꯈꯥꯏꯖꯤꯟ ꯇꯧꯔꯒ ꯍꯖ ꯑꯦꯃꯤꯅꯦ ꯇꯥꯊꯤ ꯇꯥꯊꯤꯅ ꯆꯩꯕꯗꯣ ꯑꯊꯤꯕ ꯋꯥꯍꯩꯗꯤ ꯍꯥꯏꯔꯗꯤ ꯁꯥꯎꯅꯩꯗꯅ ꯑꯗꯨꯃꯥꯏꯅ ꯃꯥꯒꯤ ꯍꯥꯏꯕ ꯌꯥꯕ ꯌꯥꯦ ꯌꯥꯗꯕ ꯐꯖꯕ ꯋꯥꯍꯩꯗꯨꯁꯨ ꯐꯖꯕ ꯋꯥꯍꯩ ꯄꯣꯠꯇꯣ ꯋꯥꯍꯩꯗꯣ ꯍꯥꯏꯕ ꯃꯇꯝꯗ ꯑꯊꯤꯕꯗꯣ ꯐꯖꯕ ꯋꯥꯍꯩꯗ ꯍꯥꯏꯔꯗꯤ ꯁꯥꯎꯗꯦꯗꯅ ꯐꯖꯩ ꯑꯗꯨꯅ ꯇꯥꯛꯄꯤ ꯇꯝꯕꯤꯕꯒꯤ ꯋꯥꯍꯩ ꯋꯥꯇꯥꯁꯦ ꯌꯥꯝꯅ ꯂꯩꯖꯥꯠꯅꯤꯗ ꯑꯩꯈꯣꯏ ꯃꯩꯇꯩꯒꯤꯗꯤ ꯑꯩꯈꯣꯏꯅ
ꯑꯗꯩꯗꯤ ꯌꯦꯡꯉꯣ ꯂꯥꯏꯔꯣꯏ ꯅꯨꯃꯤꯠꯇ ꯇꯥꯡꯈꯨꯜꯅ ꯐꯥꯏꯕ ꯃꯊꯤꯗꯣ ꯂꯧꯔꯒ ꯥꯏꯕ ꯍꯥꯏꯗꯤ ꯃꯇꯩ ꯃꯅꯥꯎ ꯃꯆꯥ ꯌꯥꯎꯗꯕ ꯑꯅꯤꯅ ꯑ ꯇꯥꯡꯀꯨꯟ ꯃꯊꯤꯗꯨꯣ ꯑ ꯂꯧꯔꯒ ꯆꯗꯥꯅ ꯁꯟꯗꯣꯛꯆꯒꯦ ꯍꯥꯏꯗꯣ ꯂꯍꯔꯥꯎ ꯍꯥꯏꯖꯦꯅ ꯗ ꯁꯟꯗꯣꯛꯆꯔꯣ ꯍꯥꯏꯕꯒꯤ ꯍꯔꯥꯎꯔꯤꯅꯦꯕ ꯑꯗꯨꯒꯤꯅꯦꯕ ꯇꯥꯡ ꯀꯨꯟ ꯃꯊꯤ ꯄꯥꯏꯕꯗ ꯑꯉꯥꯡ
ꯑ ꯑꯗꯨꯅꯤꯅꯦ ꯆꯨꯝꯗꯤ ꯆꯨꯝꯕ ꯖꯥꯠꯅꯤ ꯂꯧꯅꯔꯒ ꯆꯥꯅꯩ ꯃꯤ ꯑꯩꯈꯣꯏ ꯏꯅꯝꯃ ꯑꯃꯁꯨ ꯑꯩꯈꯣꯏ ꯏꯕꯨꯡ ꯑꯇꯣꯝꯌꯥꯏꯃꯒꯤ ꯃꯧꯗꯨ ꯌꯥꯔꯥꯎꯥꯎꯕ ꯇꯥꯡꯈꯨꯟ ꯃꯊꯤ ꯆꯥꯗꯅ ꯈꯣꯠꯇꯅꯒ ꯌꯥꯝ ꯇꯧꯄꯅꯦꯕ ꯈꯪꯕ꯭ꯔꯥ ꯑꯁ ꯑꯩ ꯑꯃꯨꯛ ꯐꯣꯟ ꯇ ꯔꯕꯤꯅꯥ ꯑꯩ ꯑꯃꯨꯛꯇꯪ ꯑꯃꯨꯛ ꯇꯧꯔꯛꯀꯦ ꯃꯥ ꯐꯣꯟ ꯀꯩꯅꯣ ꯇꯧꯁꯜ ꯂꯩꯔꯦ ꯃꯥꯅ ꯑꯩꯅ ꯀꯩꯅꯣꯒꯤ ꯍꯪꯗꯧꯒꯤ ꯉꯥꯏ ꯂꯩꯔꯦ ꯍꯣꯏ ꯍꯣꯏ ꯑꯃꯨꯛ ꯇꯧꯔꯛꯀꯦ ꯍꯥꯏꯀꯣ ꯎꯝ ꯎꯝ